ꯏꯔꯣ ꯀꯣ
ꯀꯔꯤ ꯇꯧꯕꯤꯔꯣꯀꯣ ꯅꯦꯠꯅꯔꯥ
ꯑꯩꯒꯤꯗꯤ ꯅꯦꯠꯇꯤ ꯌꯥꯝ ꯐꯩꯌꯦꯩ ꯐꯥꯏꯚꯖꯤ ꯐꯪꯉꯦ
ꯑꯣ ꯀꯔꯤ ꯇꯧꯔꯣ ꯑꯗꯨꯗꯤꯀꯣ ꯑꯩ ꯑꯩꯉꯣꯟꯗꯒꯤꯔ
ꯈꯪꯗꯦꯅꯦ ꯅꯪꯒꯤ ꯈꯣꯟꯖꯦꯜꯁꯨ ꯐꯖꯅ ꯇꯏꯌꯦꯕ
ꯑꯥ
ꯋꯥꯗ ꯃꯊ
ꯃꯊꯛꯇ ꯑꯗꯨꯝ ꯃꯨꯠꯄꯁꯨ ꯌꯥꯎꯕ ꯃꯥꯜꯂꯦꯀꯣ
ꯍ
ꯑꯣ ꯑꯩ ꯀꯔꯤ ꯇꯧꯕꯒꯤꯔꯅ ꯈꯜꯂ ꯂꯩꯕꯅꯤ
ꯑꯣ
ꯆꯍꯤ ꯀꯌꯥ ꯑꯃꯨꯛ ꯑꯣ ꯆꯍꯤ ꯀꯌꯥꯃꯨꯛ ꯆꯍꯤ ꯀꯌꯥꯃꯨꯛ ꯁꯨꯔꯒꯦ
ꯑꯩꯔꯣ ꯑꯁ ꯑꯉꯥꯡ ꯌꯥꯝ ꯑꯣꯏꯔꯤꯌꯦ ꯆꯍꯤ ꯅꯥꯏꯟ ꯇꯤꯟ ꯁꯨꯔ
ꯒꯤꯟ
ꯎꯝ ꯅꯪꯗꯤ
ꯇ꯭ꯋꯦꯟꯇꯤ ꯐꯣꯔ ꯑꯗꯨꯗꯤ ꯑꯉꯥꯡ ꯑꯣꯏꯔꯤꯅꯣ
ꯍꯣꯏꯣꯏ ꯑꯉꯥꯡ ꯌꯥꯝ ꯑꯣꯏꯅꯤ
ꯑꯣ ꯐꯩ ꯐꯩ ꯅꯪ ꯁꯤ ꯌꯥꯎꯕꯁꯦ ꯀꯌꯥꯃꯨꯛ ꯀꯨꯏꯔꯒꯦ
ꯑ ꯅꯨꯃꯤꯠ ꯅꯨꯃꯤꯠ ꯇꯔꯦꯠ ꯇꯔꯨꯛ ꯌꯧꯔꯝꯅ ꯀꯥꯎꯔꯦꯁꯨ ꯑꯩꯁꯨ
ꯑꯣ
ꯏꯃꯥꯟꯒꯤ ꯃꯣꯏꯗꯣ ꯑꯣ ꯍ ꯏꯃꯥꯟꯅꯕꯤ ꯃꯣꯏꯅ ꯇꯧꯔ ꯂꯩꯕꯀꯣ ꯑꯩꯗꯣ ꯇꯧꯁꯦꯔꯥ ꯇꯧꯔꯣꯏꯁꯤꯔꯥ ꯈꯟꯕꯅꯦꯕ
ꯑꯥ
ꯑꯗꯣ ꯑꯃꯨꯛ ꯑꯃꯨꯛ ꯇꯧꯔꯦ
ꯑ ꯑꯆꯨꯝ ꯃꯔꯨꯞ ꯑꯃꯅ ꯑꯩꯁꯨ ꯁꯦꯝꯕꯤꯕꯅꯦ ꯑꯩꯁꯨ ꯃꯣꯏꯅ ꯇꯧꯕꯗꯣ ꯑꯩꯉꯣꯟꯗ ꯑꯃꯨꯛ ꯇꯥꯛꯄꯤꯕꯒ
ꯍꯣꯏ
ꯑꯩꯗꯤ ꯉꯔꯥꯡꯅ ꯌꯥꯎꯕꯗ ꯉꯥꯏꯔꯤꯗ ꯑꯩ ꯉꯔꯦꯟꯗꯤ ꯀꯩꯁꯨ ꯌꯦꯟ ꯇꯥꯗꯕꯅꯦꯕꯀꯣ
ꯑ
ꯅꯣꯏꯒꯤ ꯃꯦꯁꯦꯁ ꯄꯥꯕꯗ ꯑꯩ ꯃꯨꯛ ꯌꯦꯟ ꯇꯥꯔꯛꯄꯅꯦꯕ
ꯑꯩꯁꯨ ꯒ꯭ꯌꯥꯟ ꯇꯥꯗꯕꯅꯦꯍꯦ
ꯎꯝ ꯀꯃꯥꯏ ꯇꯧꯒꯦꯔꯥ ꯍꯥꯏꯕꯗꯨꯒꯣ ꯑꯩ ꯀꯣꯛ ꯉꯥꯎꯔꯒ ꯂꯩꯕꯅꯦꯕꯀꯣ
ꯑꯩꯁꯨꯨꯅꯦ
ꯃꯦꯁꯦꯁ ꯄꯥꯔꯒ ꯑꯗꯨꯝ ꯌꯦꯟ ꯇꯥꯔꯛꯄ
ꯑ ꯄꯣꯈꯔꯤꯗ
ꯀꯣꯛꯁꯤ ꯑꯦ
ꯍ
ꯀꯔꯤ ꯀꯔꯤ ꯌꯦꯟꯁꯥꯡ ꯑꯗꯨꯝ ꯆꯥꯕ꯭ꯔꯣ ꯅꯣꯏꯗꯤ
ꯑꯁ ꯕꯖꯥꯔ ꯂꯩꯕꯤꯖꯥꯛ ꯑꯍꯥꯎꯕꯗꯤ ꯆꯥꯕ ꯐꯪꯗ꯭ꯔꯦꯗ ꯁꯍꯏꯗꯕꯅꯦꯅ ꯋꯥ
ꯈꯨꯟꯗꯒꯤ ꯑꯦꯟꯁꯥꯡ ꯅꯥꯄꯤꯒꯨꯝꯕ ꯀꯔꯤ ꯍꯥꯏꯒꯗ꯭ꯔꯥ
ꯍꯣꯏ ꯑꯗꯨꯗꯣ ꯌꯥꯝ ꯆꯥꯕ ꯐꯪꯉꯦ ꯁꯤꯗꯗꯤ ꯍꯣꯏ ꯁꯤꯗꯁꯨ ꯐꯪꯅꯤ ꯐꯪꯉ ꯑꯗꯨ ꯆꯥꯅꯤꯡꯗꯕ
ꯎꯝ ꯕꯦꯝꯕꯨ ꯁꯨꯠꯀꯨꯝꯕꯗꯨ ꯌꯥꯝ ꯊꯣꯛꯑꯔꯝꯒꯅꯤ ꯍꯟꯗꯛꯇꯤ
ꯍꯣꯏ ꯅ ꯉꯔꯥꯡꯗ ꯏꯃꯥꯟꯅꯕꯤ ꯃꯥꯒꯤ ꯃꯄꯥ ꯄꯨꯔꯛꯑꯦ ꯁꯥꯗ꯭ꯔꯤ
ꯎꯝ ꯌꯥꯝ ꯍꯥꯎꯗꯦ ꯑꯗꯣ ꯎꯇꯤ ꯊꯣꯡꯉꯣꯕꯕꯣ
ꯑ ꯎꯠꯇꯁꯨ ꯍꯋꯦ ꯂꯒ ꯀꯩꯅꯣ ꯎ ꯄꯣꯛꯛꯇꯣ ꯄꯣꯛꯀꯔꯤ
ꯍꯣꯏ ꯄꯣꯛꯀ ꯊꯣꯡꯕꯗꯣ
ꯑ ꯑꯗꯨꯒ ꯑꯗꯨꯒ ꯁꯨꯝ ꯊꯣꯡꯃꯤꯟꯅꯕꯗꯣ ꯍꯥꯎꯋꯦ
ꯁꯨ ꯍꯒꯅꯤ
ꯑꯥ ꯃꯤꯃꯤꯒꯨꯝꯕ ꯀꯣ ꯊꯃꯗꯤ ꯍꯥꯎꯋꯦ
ꯍꯣꯏ ꯑꯣ
ꯅꯪ ꯀꯩ ꯌꯦꯟꯁꯥꯡ ꯆꯥꯏ ꯍꯥꯏꯕꯅꯣ ꯀꯥꯎꯔꯦ
ꯑꯩ ꯁꯧꯔꯤ ꯁꯧꯔꯤ
ꯑꯣ ꯑꯣ ꯑꯣ
ꯑꯩꯈꯣꯏ ꯇ꯭ꯔꯥꯏꯕꯦꯜꯅꯤ
ꯈꯥꯎꯑꯣ ꯒꯤꯅꯦ
ꯑꯦ ꯌꯥꯝ ꯍꯥꯎꯕꯅꯦ ꯑꯗꯨ ꯀꯔꯤ ꯍꯥꯏ ꯣꯔꯣ ꯁꯤ ꯕꯦꯝꯕꯨ ꯁꯨꯠꯇꯣ
ꯎꯝ
ꯑꯗꯨ ꯃꯥꯏ ꯊꯣꯡꯉꯔꯒ ꯆꯥꯕꯗꯣ ꯑꯁꯤ ꯌꯥꯝꯍꯥꯎꯅꯤ ꯆꯥꯛ ꯈꯔ ꯂꯝꯕ ꯇꯅ ꯆꯥꯎꯕꯀꯣ ꯑꯁ ꯌꯥꯝ ꯍꯥꯎꯅꯤ ꯆꯥꯛꯀꯁꯤ ꯌꯥꯝ ꯆꯥꯕꯅꯦ
ꯅꯣꯏꯗꯤ ꯅꯨꯡꯗꯥꯡꯗ ꯄꯨꯡ ꯀꯌꯥ ꯀꯌꯥꯗ ꯑꯗꯨꯝ ꯇꯨꯝꯅꯕ꯭ꯔꯣ
ꯑꯁ ꯍꯟꯗꯛꯇꯤ ꯋꯥꯔꯜ ꯀꯞ ꯂꯩꯕꯅꯤꯅꯦ ꯑꯁ ꯇꯨꯝꯕꯁꯦ ꯃꯇꯝ ꯂꯩꯇ꯭ꯔꯦꯗ ꯐꯥꯏꯖꯤ
ꯌꯦꯡꯕ ꯅꯨꯡꯉꯥꯏꯕ꯭ꯔꯣ
ꯍꯣꯏ ꯍꯣꯏ ꯋꯥꯔꯜ ꯀꯞꯇꯤ ꯍꯟꯗꯛꯇꯤ ꯅꯣ ꯑꯥꯎꯠ ꯌꯥꯎꯈ꯭ꯔꯕꯅꯤꯅꯀꯣ
ꯗꯦꯠ ꯗꯦꯠ ꯀꯌꯥꯗ ꯂꯣꯏꯒꯦꯔꯣꯀꯣ
ꯗꯦꯠ ꯅꯥꯏꯟꯇꯤꯟ ꯍꯥꯏꯕ꯭ꯔꯣ ꯗꯦꯠ ꯅꯥꯏꯟꯇꯤꯟ ꯍꯥꯏꯕ꯭ꯔꯣ ꯁꯕꯦꯟ ꯇꯤꯟꯗꯥ ꯍꯥꯏꯕ꯭ꯔ ꯀꯥꯎꯔꯦ ꯎꯝ ꯐꯦ ꯏꯁꯄꯦꯟ ꯅꯪꯗꯤ ꯀꯅꯥꯁꯨꯄꯣꯠꯇꯕ꯭ꯔꯣ
ꯑꯩꯗꯤ ꯑꯔꯖꯦꯟꯇꯤꯅꯥ
ꯑꯩ ꯆꯞ ꯃꯥꯟꯅꯔꯦꯅꯦ ꯑꯩꯁꯨ ꯑꯔꯖꯦꯟꯇꯤꯅꯥ ꯁꯛꯄ ꯇꯧꯅꯤ ꯑꯥꯔꯖꯦꯟꯇꯤꯅꯥꯒꯤꯗꯣ ꯍꯌꯦꯡ ꯍꯥꯡꯆꯤꯠ
ꯍꯌꯦꯡ ꯂꯩꯌꯦꯦ ꯍꯌꯦꯡ ꯍꯌꯦꯡꯔꯣ ꯂꯩꯕꯗꯣ ꯄꯨꯡ
ꯑꯩ ꯌꯦꯡꯉꯧꯗ꯭ꯔꯤꯅꯤ ꯑꯣ ꯑꯩ ꯌꯦꯡꯉꯧꯗ꯭ꯔꯦ
ꯑꯗꯨꯦ
ꯑ
ꯍ ꯍꯌꯦꯡ ꯄꯨꯡ ꯍꯌꯦꯡ ꯄꯨꯡ ꯀꯌꯥꯗꯨꯅ ꯂꯩꯕꯅꯦꯕ ꯍꯌꯦꯡ ꯃꯥꯜꯂꯦꯗ
ꯑꯣ ꯑꯩꯗꯤ ꯌꯦꯡꯍꯧꯗ꯭ꯔꯦ ꯑꯥ ꯎꯝ
ꯉꯁꯤ ꯗꯦꯠ ꯗꯦꯠ ꯊ꯭ꯔꯤ ꯀꯣ ꯑꯣ ꯗꯦꯠ ꯐꯣꯔꯗ ꯗꯦꯠ ꯐꯣꯔ ꯍꯌꯦꯡꯒꯣ ꯍꯌꯦꯡ ꯍꯥꯏꯗꯣꯛ ꯊ꯭ꯔꯤ ꯊꯥꯔꯇꯤꯗ ꯊ꯭ꯔꯤ ꯊꯥꯔꯇꯤ ꯑ ꯑꯦꯝꯗ ꯂꯩꯌꯦ
ꯑꯣ ꯑꯗꯨꯗꯤ ꯍꯌꯦꯡ ꯍꯌꯦꯡ ꯅꯨꯡꯗꯥꯡꯁꯦ
ꯊ꯭ꯔꯤ ꯊꯥꯔꯇꯤ
ꯄꯨꯡ ꯅꯥꯏꯟ ꯊꯥꯔꯇꯤ ꯅꯥꯏꯟ ꯅꯥꯏꯟ ꯑꯗꯨꯒꯨꯝꯕꯗ ꯇꯨꯝꯕ ꯇꯥꯔꯦ
ꯍ ꯅꯅ ꯇꯃ ꯑꯗꯨꯗꯤ ꯑꯗꯨꯝ ꯑꯗꯨꯝ ꯍꯧꯒ ꯆꯠꯄ ꯉꯝꯕ꯭ꯔꯣ
ꯑꯣꯍꯣ ꯉꯝ ꯉꯝꯗꯗ
ꯑꯜꯝ ꯊꯝ
ꯍꯣꯏ ꯑꯂꯥꯝꯕ ꯑꯗꯨꯝ ꯇꯝꯃꯅꯤ
ꯑꯩꯗꯤ ꯌꯦꯡꯕ ꯑꯃꯨ ꯐꯪꯔꯣꯏꯅꯦ ꯇꯧꯔꯤꯁꯦ
ꯀꯩꯒꯤ
ꯑꯗ ꯋꯥꯔꯁꯗ ꯀꯩꯅꯣ ꯀꯣꯆꯤꯡ ꯂꯧꯔ ꯂꯧꯔꯒ ꯂꯩꯕꯀꯣ ꯑꯌꯨꯛꯇꯁꯨ ꯅꯨꯡꯗꯥꯡ ꯁꯤꯒꯨꯝ
ꯑꯉꯥꯡꯒꯤꯔꯥ
ꯍꯥꯥ
ꯑꯉꯥꯡꯒꯤꯔꯥ ꯅꯠꯇ꯭ꯔꯒ
ꯔꯍꯕ
ꯅꯪ ꯀꯣꯆꯤꯡ ꯂꯧꯋꯦꯕꯗꯣ ꯅꯪꯒꯤꯔ
ꯍꯣꯏ ꯑꯩꯒꯤꯅꯦ ꯑꯩꯒꯤꯅꯦ
ꯑꯣ ꯑꯩꯁ ꯀꯔꯤ ꯊꯕꯛ ꯇꯧꯒꯦꯅ ꯀꯨꯆꯤꯡ ꯂꯧꯔꯤꯅꯣ
ꯇꯨꯋꯦꯕ ꯀꯥ ꯂꯩꯕꯗꯣ
ꯎ
ꯑꯗꯨꯕꯤ
ꯑ ꯑꯩꯗꯤ ꯊꯕꯛꯀꯨꯝꯕ ꯑꯃ ꯇꯧꯅꯤꯡꯉꯦ ꯀꯣꯆꯤꯡ ꯂꯧꯕ꯭ꯔꯥꯅ ꯈꯟꯕ꯭ꯔꯦ
ꯑ
ꯀ꯭ꯂꯥꯁ ꯇꯨꯋꯜꯐꯀꯤꯅꯦ ꯑꯩꯈꯣꯏꯗꯤ ꯂꯥꯏꯔꯤꯛ ꯄꯪꯕꯒꯤ ꯑꯗꯨꯒꯨꯝꯕ ꯂꯧꯕꯅꯦ
ꯑꯦꯁꯤꯌꯥꯔꯤꯗ
ꯀꯣꯆꯤꯡ ꯐꯤꯗꯣ ꯀꯌꯥ ꯀꯌꯥꯔꯣ ꯀ꯭ꯂꯥꯁ ꯇꯨꯌꯦꯜꯐꯀꯤꯤꯗꯣ ꯀꯣꯆꯤꯡ ꯐꯤꯗꯤ ꯀꯦꯔꯣ
ꯑꯗꯣ ꯎ ꯍꯟꯗꯛ ꯊꯦꯡꯅ ꯂꯥꯛꯄꯅꯤꯡꯕ ꯑꯩꯒꯤꯗꯤ ꯌꯥꯝ ꯂꯧꯗꯦ ꯊꯠꯇꯗꯂꯑꯦ
ꯐꯤꯇꯤꯟ ꯊꯥꯎꯖꯟ
ꯀꯣꯔꯁ ꯀꯣꯔꯁ ꯂꯣꯏꯕ ꯀꯦꯃꯦꯁꯇ꯭ꯔꯤ ꯐꯤꯖꯤꯛꯁ ꯏꯌꯣ ꯑꯁꯤ ꯌꯥꯍꯣꯡꯒꯦ
ꯑꯣ ꯑꯣ ꯀꯩꯅꯣ ꯅꯪ ꯁꯥꯏꯟꯁꯁꯤꯅꯦꯀꯣ
ꯍꯣꯏ
ꯎꯁ ꯑꯗꯨꯗꯤ ꯂꯥꯏꯔꯤꯛ ꯌꯥꯝ ꯍꯥꯏꯔꯝꯒꯗꯧ ꯃꯥꯜꯂꯤꯒ
ꯑ ꯑꯥꯏꯇ ꯂꯔꯤ ꯂ ꯂꯩꯔꯤ ꯖꯦꯔꯣ ꯑꯔꯤ ꯍꯥꯏꯥꯏꯇ ꯑ ꯍꯥꯏꯥꯏꯇꯕ
ꯁꯥꯏꯟꯁ ꯄꯥꯏꯕꯁꯤꯗꯤ
ꯔꯦꯡ ꯄꯥꯅꯤꯡꯉꯥꯏꯒ ꯌꯥꯝ ꯀꯟꯕ ꯁꯤꯒ ꯑꯃꯨꯛ ꯁꯥꯡꯉꯗꯧꯕꯤꯔꯦ ꯑꯁ ꯂꯣꯏꯔꯦ ꯃꯊꯥ ꯁꯥꯔꯒ ꯂꯩꯔꯦ ꯑꯩꯁꯦ ꯀꯩ ꯍꯥꯏꯕ
ꯑꯩꯗꯤ ꯅꯍꯥꯟ ꯏꯂꯚꯦꯟ ꯇꯨꯌꯦꯜꯐꯇ ꯑꯥꯔꯁ ꯑꯣꯏꯅ ꯄꯥꯏꯔꯛꯑꯦ
ꯑꯥꯥꯁꯗꯤ ꯅꯨꯡꯉꯥꯏꯔꯝꯅꯤꯅꯦ
ꯍꯣꯏ ꯅꯨꯡꯉꯥꯏꯕꯗꯤ ꯅꯨꯡꯉꯥꯏ ꯑꯗꯨ ꯖꯤꯑꯣꯒ꯭ꯔꯥꯐꯤꯒꯨꯝꯕꯗꯤ ꯄ꯭ꯔꯦꯛꯇꯤꯀꯦꯜꯗꯤ ꯑꯗꯨꯝ ꯌꯥꯎꯋꯦ
ꯀꯣꯏꯁꯨ ꯄ꯭ꯔꯦꯛꯇꯤꯀꯦꯜ ꯌꯥꯝ ꯌꯥꯎꯋꯦ ꯑꯩꯗꯣ ꯍꯣꯝ ꯁꯥꯏꯟꯁ ꯑꯃꯨꯛ ꯂꯧꯕꯀꯣ
ꯑꯥ
ꯗ
ꯍꯣꯏ ꯑꯁ ꯍꯣꯝ ꯁꯥꯏꯟꯁꯀꯨꯝꯕ ꯀꯦꯃꯤꯁꯇ꯭ꯔꯤꯒꯨꯝꯕꯁꯦ ꯄ꯭ꯔꯦꯛꯇꯤꯀꯦꯜꯗꯤ ꯌꯥꯝ ꯭ꯔꯒꯗꯤ
ꯀꯦꯃꯤꯁꯇ꯭ꯔꯤ ꯕꯥꯌꯣ ꯍꯝ ꯁꯥꯏꯟꯁ ꯑꯗꯨꯒ ꯑ ꯑꯁꯤ ꯃꯔꯤꯗꯤ ꯑꯗꯨꯝꯈ꯭ꯔꯣ
ꯍꯣꯏ ꯍꯣꯏ
ꯑꯁ ꯑꯩ ꯑꯗꯨꯅꯤ ꯑꯩꯅ ꯀ꯭ꯔꯦ ꯍꯥꯏꯒꯗ꯭ꯔꯥ ꯄ꯭ꯔꯦꯛꯇꯤꯀꯜꯒꯤ ꯅꯣꯠꯕꯨꯛ ꯀꯨꯝꯕꯗ ꯏꯔꯒ ꯑꯃꯨꯛ ꯁꯝꯃꯤꯠ ꯇꯧꯕꯗꯣ
ꯑꯥ
ꯑꯗꯨꯒꯨꯝꯕ ꯊꯕꯛꯇꯣ ꯑꯩ ꯌꯥꯝ ꯇꯥꯟꯒꯅꯤ
ꯏꯪꯂꯤꯁꯒꯨꯝꯃꯁꯨ ꯏꯪꯂꯤꯁ ꯁꯤꯒꯨꯝꯕꯁ ꯄ꯭ꯔꯦꯛꯇꯤꯀꯦꯜ ꯂꯩꯔꯗꯤ ꯐꯥꯗꯩꯕ ꯈꯔ ꯏꯆꯝ ꯊꯥꯕꯗ ꯈꯔ ꯅꯨꯡꯉꯥꯏꯅꯤꯉꯥꯏ
ꯍ ꯀꯩꯅꯣꯅ ꯔꯦꯟ ꯂꯩꯕꯗꯣ ꯃꯤ ꯀꯌꯥ ꯂꯩꯕ꯭ꯔꯥ
ꯑ ꯑꯩꯈꯣꯏ ꯔꯣꯃꯜꯁꯦ ꯑꯩꯈꯣꯏ ꯏꯃꯥꯟ ꯈꯛꯇꯅꯦ ꯃꯤ ꯑꯇꯣꯞꯄꯁꯨ ꯂꯩꯥꯏꯍꯧꯋꯦ
ꯑꯁꯤꯗꯩꯁꯤ ꯅꯪ ꯀꯔꯤ ꯂꯝꯗꯒꯤꯅꯣ ꯑꯗꯨꯃꯥꯏꯅ ꯍꯥꯡꯕ ꯌꯥꯕ꯭ꯔꯥ ꯑꯁꯤ
ꯑ ꯌꯥꯗꯕꯅꯦ ꯑꯩꯈꯣꯏ ꯂꯩꯕ ꯃꯐꯝꯗꯣ ꯑꯗꯨꯒꯨꯝꯕꯅꯦ ꯃꯤꯦꯡꯅꯁꯨ ꯍꯥꯏꯕ ꯌꯥꯗꯕꯅꯦꯕ
ꯑ ꯑꯣ ꯑꯗꯨꯗꯤ ꯂꯣꯟꯅ ꯋꯥꯆꯦꯞꯇ ꯑꯃꯨꯛ ꯍꯥꯏꯕ ꯇꯥꯔꯦꯅꯦ
ꯑ ꯁ ꯔꯨꯜꯁ ꯑꯦꯟ ꯔꯤꯒꯨꯂꯦꯁꯟ ꯂꯩꯕꯅꯦꯕ ꯃꯣꯏꯅ ꯄꯤꯔꯛ
ꯏ ꯀꯔ ꯑꯗꯨ ꯔꯨꯁ ꯣ ꯐꯖꯅ ꯄꯥꯍꯧꯗ꯭ꯔꯦꯕꯀꯣ ꯑꯗꯨꯒꯤ ꯅ ꯍꯥꯏꯕꯅꯤ ꯍꯧꯦ
ꯎꯝ
ꯍꯝ
ꯀꯩꯅꯣ ꯉꯁꯤꯗꯤ ꯑꯗꯨꯝ ꯊꯕꯛ ꯆꯠꯇꯕꯤꯗ ꯑꯗꯨꯝ ꯌꯨꯝꯗ ꯂꯩꯒꯗ꯭ꯔꯥ ꯀꯃꯥꯏ ꯇꯧꯒꯗ꯭ꯔꯥ
ꯍ
ꯑ
ꯑꯁ ꯁꯥꯕ ꯃꯄꯥꯟꯗ ꯊꯣꯛꯄ ꯉꯝꯗꯦꯗ
ꯎꯝ
ꯈꯔ ꯂꯧꯒꯨꯝꯕ ꯆꯠꯂꯗꯤꯀꯣ ꯈꯔ ꯅꯨꯡꯉꯥꯏꯒꯗꯧꯕ ꯍꯥꯏꯕꯗꯤ ꯅꯨꯡꯁꯤꯠ ꯂꯥꯛꯄ
ꯍꯣꯏ ꯐ꯭ꯔꯦꯁ ꯏꯌꯥꯔ ꯑꯗꯨꯝ ꯐꯥꯡꯉꯦ ꯑꯗꯣ ꯇꯝꯄꯥꯛꯀꯤꯗꯤ ꯅꯨꯡꯁꯤꯠꯂꯛꯑꯁꯨ ꯀꯌꯥ ꯅꯨꯡꯉꯥꯏꯇꯦꯅ ꯆꯤꯡ ꯂꯗꯅꯦ ꯈꯔ ꯅꯨꯡꯉꯥꯏ ꯆꯤꯡꯂꯥꯎꯗꯗꯤ ꯅꯨꯡꯁꯤꯜꯂꯥꯛꯑꯗꯤ ꯏꯁ ꯌꯥꯝ ꯅꯨꯡꯉꯥꯏꯕꯀꯣ
ꯑ ꯑꯁ ꯁꯤꯡꯖꯨꯒꯨꯝꯕ ꯆꯥꯕ ꯅꯨꯡꯉꯥꯏꯕꯅꯦ
ꯑꯗꯨꯣ ꯆꯤꯡꯒꯤ ꯀ꯭ꯔꯦ ꯍꯥꯏꯕ ꯁꯤ ꯅꯥꯄꯤ ꯑꯃ ꯂꯩꯕꯗꯣ ꯃꯤꯃꯤꯒ ꯀꯣꯕꯤꯒ ꯑꯗꯨꯝ ꯍꯥꯞꯄꯒ ꯆꯥꯕꯗꯣ
ꯑꯣ
ꯊꯥꯡꯕꯗꯣ
ꯑꯥ
ꯅꯥꯄꯤ ꯑꯃꯁ ꯑꯁ ꯑꯗꯨ ꯃꯇꯥꯅꯦ ꯍꯗꯛꯁꯤ
ꯍꯝ
ꯑꯩꯈꯣꯏ ꯆꯤꯡꯗꯗꯤ ꯀꯔꯤ ꯍꯥꯏꯕ꯭ꯔꯥ ꯆꯨꯖꯥꯛꯀ ꯊꯕꯤꯁꯨ ꯊꯣꯛꯄ ꯍꯧꯈ꯭ꯔꯦ
ꯑꯊꯕꯤ ꯇꯥꯅꯤꯡꯉꯦ
ꯍꯣꯏ ꯆꯤꯡꯒꯤꯅꯤꯅ ꯄ꯭ꯔꯥꯏꯁ ꯌꯥꯝ ꯑꯣꯏꯌꯦꯦ ꯌꯥꯝꯦꯝ ꯍꯧꯁꯨ ꯍꯦ
ꯎꯝ ꯍꯥꯎꯔꯝꯅꯤ
ꯍꯣꯏ ꯅꯪꯁꯨ ꯆꯤꯡꯗꯒꯤ ꯃꯥꯜꯂꯦꯀꯣ
ꯑꯩ ꯑꯩꯗꯤꯀꯣ ꯑꯩꯗꯤ ꯑꯩꯗꯤꯀꯣ ꯆꯤꯡ ꯆꯤꯡꯁꯨ ꯅꯠꯇꯦ ꯂꯝꯄꯥꯛꯗꯤ ꯃꯌꯥꯏ ꯍꯥꯏꯕ ꯇꯥꯔꯦꯗ ꯑꯩꯈꯣꯏ ꯈꯨꯟꯗꯣ
ꯑꯗꯨꯗꯤ ꯅꯪ ꯆꯤꯡꯒꯤ ꯃꯍꯥꯎ ꯃꯍꯥꯎꯒ ꯇꯝꯄꯥꯛꯀꯤ ꯃꯍꯥꯎꯒ ꯂꯣꯏ ꯈꯪꯝꯕꯅꯤꯅ
ꯍꯣꯏ ꯑꯩꯈꯣꯏ ꯏꯃꯥ ꯏꯥ ꯏꯃꯥꯗꯨꯗꯤ ꯇꯤꯡꯗꯒꯤꯅꯦꯕ
ꯑꯥ
ꯃꯣꯏꯗꯤ ꯀꯩꯅꯣ ꯇꯧꯋꯦ ꯑꯩꯈꯣꯏ ꯏꯃꯥꯒꯤ ꯈꯨꯅꯤ ꯃꯥꯒꯤ ꯃꯅꯥꯎꯅꯨꯄꯥꯁꯤꯡꯗꯣ
ꯑꯥ
ꯎꯝ ꯁꯤꯈꯥꯔ ꯆꯠꯄꯗꯣ
ꯑ
ꯑꯗꯨꯒꯨꯝꯕ ꯆꯠꯂꯒꯀꯣ ꯁꯥꯒꯨꯝꯕꯗꯣ
ꯑꯥ
ꯑꯗꯨꯒꯨꯝꯕ ꯎꯝ ꯄꯨꯔꯛꯑꯦ
ꯑꯣ ꯑꯩꯈꯣꯏꯁꯨ ꯑꯗꯨꯝ ꯆꯠꯂꯦ ꯅꯣꯡ ꯆꯨꯗ꯭ꯔꯗꯤꯀꯣ ꯁꯥ ꯇꯟꯥꯟꯕꯒꯨꯝꯕ ꯆꯠꯂꯦ ꯍꯣꯏ ꯎꯆꯦꯛꯀꯨꯝꯕ ꯀꯞꯄ ꯆꯂꯦ ꯑꯗꯨ ꯑꯃꯨꯛ ꯅꯨꯡꯗꯥꯡꯗ ꯑꯃꯨꯛ ꯍꯜꯂꯛꯑꯒ ꯊꯩꯅꯦ ꯁꯛꯁꯕꯗꯣ
ꯎꯝ
ꯇꯝꯕꯗ ꯌꯥꯝ ꯅꯨꯡꯉꯥꯏꯌꯦ
ꯎꯝ ꯑꯗꯨꯒꯨꯝꯕꯗꯣ ꯃꯍꯥꯎ ꯌꯥꯝ ꯂꯩ ꯍꯥꯏꯅꯦ
ꯍꯣꯏ ꯃꯍꯥꯎ ꯌꯥꯝ ꯂꯥꯏꯕꯗꯤ ꯃꯦꯃꯣꯔꯤꯅꯦꯀꯣ
ꯑꯥ
ꯅꯣꯏꯁꯨ ꯑꯗꯨꯝ ꯁꯟꯗꯦꯗꯗꯤ ꯑꯗꯨꯝ ꯑꯗꯨꯝ ꯅꯨꯃꯥꯟꯅꯕꯤ ꯃꯣꯏ ꯄꯨꯜꯂꯒ ꯑꯗꯨꯝ ꯖꯨꯒꯨꯝꯕ ꯆꯥꯔ